ꯍꯂꯣ
ꯇꯥꯕ꯭ꯔꯣ
ꯇꯏ ꯇꯏ
ꯀꯗꯧꯅꯣ
ꯑꯁ ꯀꯩꯅꯣ ꯗꯨꯀꯥꯟ ꯑꯦ
ꯀꯔꯤ ꯂꯩꯕ ꯆꯠꯂꯤꯕ ꯅꯪꯗꯤꯦ
ꯍꯥꯥ
ꯀꯔꯤ ꯂꯩꯕ ꯆꯂꯤꯅꯧ
ꯏꯁꯤꯡꯁꯤꯡꯒꯥ ꯃꯤꯂꯨꯝꯒꯥ
ꯑꯣ ꯍꯦꯟꯖꯥꯡꯅꯤ ꯊꯣꯡꯉꯕꯣ ꯅꯣꯏꯕꯨ ꯊꯣꯡꯗ꯭ꯔꯤꯕꯣ
ꯊꯣꯡꯗ꯭ꯔꯤ ꯑꯣ ꯈꯔ ꯍꯧꯖꯤꯛ ꯆꯥꯛ ꯀꯥꯝꯕ ꯃꯥꯜꯂꯦ
ꯀꯔꯤ ꯍꯦꯟꯖꯥꯡ ꯊꯣꯡꯗꯣꯏ ꯅꯧ ꯑꯍꯥꯎ ꯑꯍꯥꯎꯕ ꯊꯉꯣ
ꯈꯪꯗꯦ ꯈꯪꯗꯦ
ꯅꯪꯅ ꯅꯪꯅ ꯅꯪ ꯊꯣꯡꯉꯣꯏꯗ꯭ꯔꯣ ꯑꯗꯨ
ꯑꯁ ꯏꯆꯦꯈꯣꯏ ꯆꯠꯈ꯭ꯔꯦ ꯋꯥꯏ ꯁꯪꯉꯦ
ꯑꯁ ꯉꯁꯤꯅ ꯆꯠꯈ꯭ꯔꯕꯣꯅꯁꯦ ꯍꯣꯏ ꯉꯁꯤꯅ ꯆꯠꯈ꯭ꯔꯕꯣ ꯅꯆꯦ
ꯆꯠꯈ꯭ꯔꯦ
ꯑ ꯍꯦ
ꯑꯣ ꯁꯅꯕ ꯆꯠꯂꯒ ꯍꯜꯂꯛꯑꯦ ꯑꯗꯨꯒ ꯗꯨꯀꯥꯟ ꯆꯠꯂꯦ ꯑꯃꯨꯛ ꯍꯜꯂꯛꯑꯦ
ꯑꯍꯥꯎꯕ ꯂꯩꯔꯛꯇ꯭ꯔꯣ ꯅꯪꯗ ꯑꯆꯥꯄꯣꯠꯀꯨꯝꯕ ꯍꯟꯖꯥꯡ ꯍꯥꯎꯕꯒꯨꯝꯕ ꯂꯩꯔꯛꯇꯦ
ꯂꯥꯏꯔ ꯇꯗ ꯅꯔꯝ ꯈꯛꯇꯅ
ꯉꯁꯤ ꯌꯦꯨꯝ ꯌꯦꯔꯨꯝ ꯆꯥꯅꯤꯉꯥꯏꯔꯣ
ꯁꯤ ꯈꯪꯗꯦ ꯈꯪꯍꯧ ꯆꯥꯔꯤꯉꯥꯏ
ꯑꯩꯒꯤꯗꯤ ꯑꯩꯒꯤꯁꯨꯀꯣ ꯌꯦꯔꯨꯝ ꯍꯥꯎꯋꯦ ꯌꯦꯔꯨꯝ ꯑꯗꯨꯝ ꯁꯧꯒ꯭ꯔꯤ ꯌꯦꯟꯖꯥꯡ ꯊꯣꯡꯉꯒ ꯀꯧꯔꯨꯝ ꯉꯧꯕ ꯑꯃꯒꯀ ꯂꯩ ꯑꯗꯨꯒ ꯑꯁ ꯆꯥꯛ ꯌꯥꯝ ꯍꯥꯎꯕ
ꯑꯣ ꯎꯝ
ꯁꯥ ꯉꯥꯗꯨꯒ ꯍꯦꯟꯅ ꯍꯥꯎꯋꯦ ꯑꯗꯨꯅ
ꯑꯁ ꯑꯗꯨꯗꯤ ꯅꯪꯒ ꯂꯩꯃꯤꯟꯅꯕ ꯅꯨꯡꯉꯥꯏꯒꯅꯤꯍꯦꯍ
ꯅꯨꯡꯉꯥꯏ ꯄꯩꯁꯥ ꯇꯤꯡꯉꯥꯏ ꯑꯩꯒꯤ ꯂꯩꯔꯗꯤ
ꯅꯪꯗꯤ ꯆꯛ ꯆꯥꯔꯕꯣ
ꯆꯔꯦ
ꯀꯩ ꯏꯟꯁꯥꯡ
ꯎꯝ ꯃꯥꯏꯔꯦꯟ ꯅꯠꯇꯦ ꯃꯥꯏꯔꯦꯟ ꯅꯠꯇꯕ ꯑꯃ ꯑꯁꯥꯡꯕ ꯂꯩꯕ ꯑꯉꯧꯕꯗꯣ
ꯑꯣ ꯑꯣ ꯑꯣ
ꯑꯗꯨꯒ ꯁꯥ ꯑꯀꯪꯕꯒ ꯆꯥꯏ
ꯌꯣꯡ ꯃꯥꯏꯔꯦꯟꯗꯣ
ꯌꯣꯡ ꯃꯥꯏꯔꯦꯟ ꯍꯥꯏꯕ꯭ꯔꯥ ꯈꯪꯗꯦ ꯑꯩꯗꯤ ꯁꯥ ꯋꯥꯏꯠ ꯀꯂꯔ ꯇꯧꯕꯗꯣ
ꯎꯝ ꯍꯥꯎꯕꯅꯤꯅꯦ ꯁꯥ ꯀꯪꯕꯒ ꯑꯁ ꯅꯣꯏ ꯏꯁꯥ ꯀꯪꯕ ꯌꯥꯝ ꯆꯥꯏꯌꯦ ꯀꯗꯥꯏꯗꯩꯅꯣ
ꯁꯥꯗꯔꯗꯤ ꯀꯔꯤꯣ
ꯂꯩꯕ꯭ꯔꯥ ꯈꯨꯟꯗ ꯀꯩꯅꯣ ꯀꯛꯄꯗ ꯂꯩꯕ꯭ꯔꯥ
ꯑꯩꯈꯣꯏ ꯑꯩꯈꯣꯏ ꯁꯟꯗꯣ ꯅꯍꯥꯟꯗꯣ ꯁꯤꯕ ꯑꯗꯨ ꯑꯣꯏꯕꯒꯤ
ꯑꯣ ꯑꯗꯨꯒ ꯆꯥꯕ
ꯑꯗꯨꯒ ꯍꯥꯏꯕ ꯅꯪ ꯍꯧꯖꯤꯛ ꯍꯥꯏꯕꯗ ꯃꯃꯤꯡꯗꯣ
ꯌꯣꯡꯃꯥꯏꯔꯦꯝ
ꯌꯣꯡ ꯃꯥꯏꯔꯦꯟ ꯍꯥꯏꯕꯔꯗꯣ
ꯎꯝ ꯍꯥꯏꯔꯒ ꯈꯪꯗꯦ ꯍꯥꯏꯕ꯭ꯔꯥ ꯍꯥꯏꯗꯕ꯭ꯔꯥꯗꯤ ꯈꯪꯗꯦꯀꯣ ꯑꯗꯨ ꯑꯩꯈꯣꯏꯗ ꯑꯩꯈꯣꯏꯗ ꯃꯤꯡ ꯑꯗꯨꯝ ꯊꯣꯟꯖꯤꯜꯂꯗꯤ ꯑꯗꯨꯃꯥꯏꯅ ꯊꯣꯛꯑꯦꯗꯅ
ꯑꯁꯦ
ꯅꯪꯁꯨ ꯊꯪ ꯃꯥꯟꯈꯤꯗꯦꯍ
ꯈꯪꯉꯦ ꯑꯩꯗꯤ ꯌꯣꯡ ꯃꯌꯦꯅ ꯍꯥꯏꯗ ꯉꯁꯤꯗꯤ ꯀꯥ ꯆꯠꯂꯦ ꯂꯩꯕ꯭ꯔꯣ ꯌꯨꯝꯗ
ꯂꯩꯏ ꯂꯩꯌꯦ ꯂꯩꯌꯦ
ꯐꯥꯏꯩꯅ
ꯎꯗꯤ ꯀꯥꯒ ꯆꯂꯦ
ꯑꯩ ꯉꯁꯤꯕꯨꯣ ꯖꯣꯕ ꯀꯥꯔꯠ ꯆꯠꯂꯦ ꯊꯕꯛ ꯁꯨꯕ ꯆꯠꯂꯦ
ꯊꯈ ꯌꯥꯝ ꯀꯥꯏꯂꯦꯍꯦ
ꯀꯟꯗ꯭ꯔꯗꯤꯦ ꯑꯁ
ꯑꯗꯣꯁꯨ ꯑꯗꯨꯗꯁꯨꯖꯧꯀꯥ
ꯀꯣꯖꯀꯥ ꯑꯣꯏꯔꯁꯨ ꯑꯁ ꯃꯤꯔꯦꯝ ꯑꯣꯏꯅ ꯆꯠꯄ ꯅꯠꯇꯦꯅꯦ ꯑꯩꯈꯣꯏꯁꯨ ꯀꯔꯤꯔꯣ
ꯃꯤ ꯅ ꯇꯕꯁꯨ ꯅꯪꯂꯤ ꯊꯆꯗꯦ ꯇꯥꯏ
ꯑꯁ ꯑꯁꯦꯡꯕ ꯍꯥꯏꯔꯒ ꯃꯤꯅ ꯑꯁꯦꯡꯕ ꯍꯥꯏꯔꯒ ꯑꯃꯨꯛꯀ ꯊꯥꯖꯔꯣꯏ
ꯂ ꯋꯥꯔꯤ ꯇꯧꯔꯝꯒꯅꯤ ꯅꯣꯡꯣꯏ ꯃꯔꯦ ꯃꯁꯦꯟ
ꯑꯁ ꯑꯁ ꯑꯁꯗꯨ ꯀꯨꯝꯕꯒ ꯇꯧꯕ ꯍꯩꯖꯗꯦ ꯑꯩꯈꯣꯏꯗꯤ ꯏꯁ ꯑꯩꯈꯣꯏꯗꯤ ꯏꯁ ꯃꯤꯅꯦ ꯃꯤ ꯉꯥꯡꯅꯤ ꯍꯥꯏꯅꯀꯣ ꯊꯕꯛ ꯌꯥꯝ ꯑꯣꯖꯅ ꯁꯔꯤꯅꯦ ꯀꯒꯥꯔꯤꯒꯤꯔꯣ ꯂꯣꯏ ꯄꯥꯎ ꯁꯪꯗꯦ ꯈꯣ ꯂꯥꯛꯂ ꯅꯣꯏ ꯅꯪ ꯈꯨꯟꯗ ꯂꯥꯛ ꯈꯪꯒꯅꯤ
ꯑ ꯈꯨꯟꯒꯤꯗꯃꯛ ꯀꯩꯅꯣ ꯇꯧꯔꯗꯤ ꯐꯩꯅꯦ ꯌꯥꯝ ꯐꯔꯦꯅꯦ
ꯀꯣꯏꯁꯦ ꯄꯨꯛꯆꯦ ꯌꯥꯝ ꯆꯥꯎꯔꯀꯣ ꯑꯁ ꯈꯨꯟꯒꯤ ꯈꯨꯟꯒꯦ ꯈꯜꯂꯒꯀꯣ ꯊꯕꯛ ꯌꯥꯝ ꯁꯨꯉ
ꯎꯝ ꯑꯁ ꯅꯪ ꯏ ꯋꯥ ꯀꯥꯜꯗꯣ ꯑꯩꯒꯞ ꯃꯅꯔꯦꯅꯦ
ꯃꯥꯟꯅꯔꯝꯃꯣꯏ ꯅꯪꯗꯤ ꯑꯗꯨꯃꯥꯏꯅ ꯈꯜꯂꯝꯃꯣꯏꯍ ꯑꯩꯒꯨꯝꯅ
ꯏꯁ ꯌꯥꯝ ꯃꯥꯟꯅꯩ ꯌꯥꯝ ꯆꯥꯅ
ꯆꯅꯥ ꯔꯝꯕ
ꯆꯥꯟꯅꯗ ꯌꯥꯝꯝ ꯄꯥꯛꯦ
ꯁꯤ ꯌꯥꯝ ꯄꯛꯑꯦ ꯀꯥꯏꯅ ꯌꯥꯔꯦ ꯍꯧꯖꯤꯗꯤ ꯀꯅꯥ ꯀꯅꯥ ꯂꯩꯔꯣ
ꯚꯥꯏ ꯂꯥꯛꯑꯒ ꯑꯥ ꯍꯧꯖꯤꯛ ꯆꯠꯊꯣꯛꯈ꯭ꯔꯦ ꯇꯧ ꯔꯤ ꯆꯦꯟꯗ ꯦꯛ ꯊꯈ꯭ꯔꯦ
ꯑ ꯅꯣꯏꯒ ꯂꯩꯃꯤꯟꯅꯕ꯭ꯔꯣ ꯑꯗꯣ
ꯂꯩꯃꯤꯟꯅꯗꯗꯣ
ꯃꯥꯅ ꯀꯥꯏ ꯂꯩꯑꯕ
ꯃꯥꯅꯦ ꯑ ꯄꯣꯠ ꯆꯩꯩ ꯈꯔ ꯎꯝ ꯄꯣꯠ ꯆꯩ ꯄꯑꯦ ꯑꯗꯣ ꯀꯩꯅꯣꯗ ꯑꯩꯏ ꯂꯩꯒꯅꯤ ꯃꯣꯏ ꯀꯨꯟꯕꯣꯏ ꯍꯌꯦꯡ ꯆꯠꯄꯗꯣ ꯑ ꯌꯥꯎꯅꯕ ꯑꯗꯨ ꯃꯐꯝ ꯑꯥꯎꯠꯄꯣꯁꯇ ꯆꯠꯂꯅꯤ
ꯑꯣ ꯑꯄꯣꯗ ꯇꯨꯝꯕꯤꯣꯏꯔꯝꯃꯨꯀ
ꯎꯝ
ꯑꯁ ꯋꯥꯅꯤꯍꯦ
ꯇꯝꯕꯅꯦ
ꯉꯔꯥꯡꯁꯨ ꯅꯣꯏꯅꯕꯥꯒꯤ ꯃꯆꯥ ꯃꯆꯥꯅꯨꯄꯤꯗꯣ ꯑꯗꯨꯒꯤ ꯑꯩ ꯕꯦꯡ ꯏꯁꯇꯦꯃꯦꯟ ꯆꯂꯥꯟꯥꯟꯗꯣ ꯂꯧꯔꯛꯏꯅꯦ ꯑꯩꯅ
ꯀꯅꯥꯒꯤ ꯍꯥꯏꯕ
ꯅꯣꯏ ꯅꯣꯏ ꯅꯆꯦꯒꯤ ꯃꯆꯥꯅꯨꯄꯤꯒꯤꯗꯣ
ꯑꯣ ꯑꯥꯗ ꯆꯈꯤꯕꯗ꯭ꯔꯣ
ꯑꯣ ꯒꯣꯔꯃꯣꯏ ꯀꯣꯂꯦꯖꯁꯤꯡꯗ ꯑꯦꯁ ꯑꯩꯉꯣꯟꯗ ꯅꯣꯏꯆꯦꯠ ꯆꯥ ꯅꯆꯥꯅꯨꯄꯤꯗꯤ ꯃꯥꯗꯤ ꯏꯪꯂꯤꯁ ꯏꯪꯂꯤꯁ ꯂꯧꯅꯤꯡꯕ ꯃꯥꯜꯂꯦ ꯑꯗꯣ ꯀꯣꯂꯦꯖꯀꯤ ꯃꯤꯅꯀꯣ ꯑꯗꯨꯝ ꯍꯥꯏꯔꯛꯅꯦ ꯏꯀꯣꯅꯣꯃꯤꯛꯁ ꯇꯧꯕꯅꯦ ꯏꯪꯂꯤꯁ ꯇꯧꯕꯁꯦ ꯃꯤ ꯌꯥꯝꯈꯩꯅꯦ ꯍꯥꯏꯔꯛꯏꯕ ꯑꯩꯉꯣꯟꯗ ꯍꯥꯏꯅ ꯃꯄꯣꯝꯗꯤ ꯏꯪꯂꯤꯁ ꯂꯧ ꯍꯥꯏꯕꯅꯦ ꯍꯥꯏꯕ ꯍꯥꯏꯅ ꯏꯪ ꯁꯦꯝꯃꯤꯗꯤ ꯌꯥꯝ ꯃꯥ ꯂꯩꯦ
ꯎꯝ ꯑꯗꯨ ꯃꯍꯨꯠ ꯁꯤꯟꯂꯒ ꯊꯥꯕ ꯑꯗꯨꯝ ꯌꯥꯒꯗ꯭ꯔꯥꯅꯦ
ꯈꯪꯗ꯭ꯔꯦ ꯑꯗꯨꯗꯤ ꯌꯥꯗꯤ ꯌꯥꯔ ꯃꯈꯥ ꯎꯝ
ꯌꯥ ꯂꯨ ꯂꯨꯒꯗꯧ ꯃꯥꯜꯂꯦꯕ
ꯅꯨꯔꯥ ꯃꯣꯏꯗ ꯎꯝ ꯉꯁꯤꯗꯤ ꯀꯥꯏ ꯁꯟꯅ ꯂꯩꯕ꯭ꯔꯣ ꯀꯣꯏꯕ꯭ꯔꯥ ꯆꯠꯇ꯭ꯔꯣ ꯋꯥꯛꯀꯤꯡ ꯆꯠꯇ꯭ꯔꯣ ꯉꯁꯤꯗꯤꯅ
ꯆꯂꯦ ꯆꯂꯦ ꯑꯗꯨꯝꯤꯟ ꯆ ꯑꯗꯨꯝ ꯂꯩꯔꯒꯅꯦ ꯅꯨꯃꯤꯗꯥꯡꯗ ꯃꯇꯝꯗ ꯑꯗꯨꯝ ꯁꯥꯟꯅꯕ ꯆꯠꯂꯦ ꯐꯜꯛ ꯄꯥꯛ ꯀꯗ꯭ꯔꯤꯌꯦ ꯊ ꯈꯣꯡꯗꯣ ꯈꯪ ꯆꯂꯣꯊꯣ ꯐꯔꯤ
ꯅꯁꯨ ꯑꯄꯣ ꯈꯣꯏꯒꯦꯁ ꯂꯩꯔꯣꯅꯉꯥꯏ
ꯑꯥꯎ ꯄꯣꯏꯅ ꯁꯥꯟꯅꯕ
ꯑꯄꯣꯛꯄꯁ ꯅꯥꯕ ꯍꯩꯕ꯭ꯔꯣ
ꯍꯩꯗꯁꯨ ꯑꯗꯨꯝ ꯁꯥꯟꯅꯩ
ꯅꯣꯏ ꯅꯣꯏ ꯗꯗꯥꯁꯨ ꯁꯥꯟꯅꯕ ꯆꯠꯂꯔꯣ
ꯁꯅꯏꯌꯦ ꯁꯅꯏꯌꯦ
ꯑ ꯅꯣꯏ ꯆꯠꯃꯤꯟꯅꯕ꯭ꯔꯣꯗꯣ
ꯎꯝ ꯁꯥꯟꯅꯕ ꯈꯣꯠꯄꯗ ꯊꯋꯥꯏ ꯌꯥꯎ ꯅ ꯑꯗꯨꯝ ꯁꯅ ꯄꯨꯔꯣꯇ ꯃꯥꯔꯦ
ꯅꯆꯟꯅꯨꯄꯤ ꯑꯃꯗ ꯌ ꯍꯜꯂꯛꯈ꯭ꯔꯦꯅꯦ
ꯀ ꯀ ꯀ
ꯅꯆꯟꯅꯨꯄꯤ ꯅꯣꯏꯒ ꯂꯩꯃꯤꯟꯅꯕꯗꯣ ꯕꯔꯥꯗ ꯑꯃ
ꯏꯆꯦꯒꯤ ꯃꯆꯥꯗꯨꯔꯣ ꯏꯆꯦꯒꯤ ꯃꯆꯥꯗꯨꯔꯣ
ꯑ ꯑ
ꯎꯝ
ꯄꯤꯝꯄꯜꯁ ꯊꯣꯛꯄꯗ ꯅꯆꯟꯅꯨꯄꯤ ꯉꯁꯥꯏ ꯑꯩꯉꯣꯟꯗ ꯄꯥꯎ ꯐꯥꯎꯔꯛꯑ ꯑꯦ ꯂꯥꯛꯑꯦ ꯈꯣꯠꯂꯦ ꯍꯥꯏꯔꯒꯀꯣ
ꯑꯥ ꯉꯁꯥꯏ ꯑꯌꯨꯛꯇꯣ ꯑꯥꯗ ꯐꯥꯎ ꯊꯤꯟꯕ ꯆꯠꯂꯨꯅꯦ ꯑꯨꯛ ꯀꯒꯥꯔꯤ ꯀꯩꯅꯣꯗ ꯑꯌꯣꯛ ꯉꯟꯇꯥꯅꯤ
ꯈꯣꯡꯅ
ꯏꯗ ꯔꯦ ꯃꯁꯥꯗ ꯍꯥꯏꯗꯤ ꯒꯥꯔꯤꯗꯣ ꯑꯁ꯭ꯋꯥꯏꯗ ꯂꯩꯇꯕꯀꯣ ꯑꯗ ꯑ ꯂꯣꯝꯗ ꯂꯩ ꯂꯩꯕ ꯉꯟꯅ ꯂꯥꯛꯑꯣ ꯍꯥꯏꯕ ꯑꯗꯨ ꯉꯟꯅ ꯊꯤꯜꯂꯦ
ꯉꯁꯥꯏ ꯃꯥꯅ ꯑꯩꯉꯣꯟꯗ ꯄꯥꯎ ꯄꯨꯔꯛꯄ ꯂꯥꯛꯑꯦ ꯈꯣꯠꯂꯦ ꯍꯥꯏꯔꯛꯄ ꯋꯥ
ꯎꯝ ꯅꯪ ꯆꯥꯛꯀꯣꯗꯤ ꯊꯕꯛ ꯂꯣꯏꯔꯦꯅꯦ
ꯊꯕꯛ ꯂꯣꯏꯔꯦ ꯇꯨꯝꯅꯉꯥꯏ ꯈꯛꯇ ꯉꯥꯏꯔꯦ ꯑꯩꯗꯤ ꯑꯗꯨ ꯍꯥꯏꯕꯤꯀꯣ ꯆꯥ ꯍꯦꯛ ꯆꯥꯕꯔꯒ ꯇꯨꯝꯕꯒꯤꯀꯣ ꯌꯥꯗ꯭ꯔꯦ
ꯎꯝ
ꯅꯣꯏꯔꯛꯄ ꯅꯣꯏꯔꯛꯄꯒꯤꯀꯣ ꯑꯗꯨꯃꯥꯏꯅ ꯍꯧꯎꯋꯦꯕ ꯅꯣꯡ ꯆꯨꯉꯥꯏ ꯃꯥꯟꯕ꯭ꯔꯣ ꯅꯣꯏ
ꯑꯁ ꯊꯥ ꯊꯣꯂ ꯏꯗ
ꯑꯣ
ꯎꯝ ꯌꯥꯝꯅꯗꯤ ꯀꯟꯅꯗꯤ ꯇꯧꯗꯦ
ꯃꯥꯂꯦ ꯈꯪꯗꯦ
ꯆꯨꯗꯧ ꯃꯥꯜꯂꯦ ꯑꯩꯗꯤ ꯑꯌꯨꯛ ꯑꯌꯨꯛ ꯉꯟꯇꯥꯅ ꯑꯗꯨꯝ ꯆꯨꯗ꯭ꯔꯦ ꯍꯟꯗꯛ
ꯑꯌꯨꯛ ꯉꯟꯇꯥ ꯅꯣꯡ ꯆꯨꯕꯁꯦ ꯑꯁ ꯍꯧꯒꯠꯅꯤꯡꯉꯥꯏ ꯇꯂ ꯀꯔꯤꯔꯣ ꯃ ꯍꯥꯏꯅ
ꯑꯌꯨꯛꯇꯣ ꯌꯥꯝ ꯇꯟꯥꯟꯕꯅꯦ ꯅꯣꯡ ꯅꯣꯡ ꯇꯥꯔꯛꯑꯦ ꯑꯣ ꯆꯠꯇ꯭ꯔꯁꯨ ꯌꯥꯗꯕ
ꯆꯠꯊꯣꯛ ꯆꯠꯁꯤꯟꯗ ꯅꯨꯡꯉꯥꯏꯇꯦ ꯆꯥꯛ ꯆꯥꯛꯀ ꯊꯣꯡꯕ ꯍꯧꯔꯣ ꯊꯦꯡꯉꯦ
ꯑꯩ ꯅꯠꯇꯦꯗ ꯑꯩ ꯊꯣꯡꯡꯂꯣꯏ
ꯔꯨꯇꯤꯟꯒ ꯊ ꯁꯦꯝꯃꯤꯔꯣ ꯅꯣꯏ ꯆꯥꯛ ꯏꯟꯁꯥꯡ ꯐꯣꯟꯅꯤ
ꯁꯦꯝꯗ꯭ꯔꯗꯤ ꯐꯅꯕ ꯇꯥꯕꯅꯤꯅꯦ ꯇꯤꯟꯗ ꯀꯥꯔꯦ ꯐꯣꯟꯒꯅꯤ
ꯑꯌꯨꯛꯇ ꯀꯅꯥ ꯅꯅ ꯀꯅꯥ ꯊꯣꯡꯕ
ꯌꯌꯣꯛꯇ ꯇꯧꯋꯏꯦ ꯑꯁꯦꯡ ꯃꯥꯔꯦꯒ
ꯑꯥꯁ ꯉꯟꯇꯥ ꯍꯣꯏ ꯑꯩꯁꯨ ꯌꯥꯝꯅ ꯍꯥꯒꯠꯄ ꯉꯟ ꯃ ꯇꯥꯏꯗꯨ ꯀꯣ ꯇꯥꯅꯤ ꯗꯝꯅ ꯂꯣꯏꯔꯦ
ꯑꯁ ꯇꯧꯕꯅꯤꯅꯦ ꯉꯟꯇ ꯑꯥꯁ ꯉꯥꯟꯃꯟꯗꯅꯀꯣ ꯈꯔ ꯋꯥꯛꯀꯤꯡ ꯆꯠꯂꯒ ꯑꯃꯨꯛ ꯍꯜꯂꯛꯂꯒꯦ ꯊ‌ꯣꯡꯉ‌ꯦ
ꯑꯗꯨꯒ ꯍꯧꯒꯠꯂꯝꯕꯅꯤ ꯈꯪꯉꯦ
ꯑꯦ ꯅ ꯑꯩꯅ ꯈꯟꯕꯅ ꯑꯃ ꯑꯩꯅ ꯇꯥꯎꯕꯅ ꯑꯃ
ꯑꯣꯏ ꯈꯥ ꯑꯅ ꯇꯧꯕꯕꯥ ꯌꯥꯔꯦ ꯁꯛꯇꯣ ꯈꯪꯉꯦ ꯍꯦꯛ ꯌꯦꯡꯕꯒ
ꯅꯣꯏꯁꯦ ꯑꯁ ꯑꯩꯕꯨ ꯊꯥꯖꯗ꯭ꯔꯦꯅꯦ
ꯀꯃꯥꯏꯅ ꯊꯥꯖꯗꯣꯏꯅꯣ
ꯉꯥꯥ ꯊꯥꯖꯗꯕ ꯀꯣꯝꯗ ꯉꯥ ꯂꯩ ꯍꯥꯏꯕꯗꯣ ꯅꯣꯏ ꯈꯪꯗꯦ
ꯄ꯭ꯔꯣꯚ ꯈ ꯊꯥꯖꯗꯕ ꯀꯣꯝꯗ ꯉꯥ ꯂꯩ ꯍꯥꯏꯕꯗꯨꯣꯅꯦ ꯍꯥ
ꯑꯗꯨ ꯑꯩꯉꯣꯟꯗ ꯆꯞ ꯆꯥꯅ ꯊꯣꯛꯑꯦ
ꯑꯁ ꯆ ꯆꯥꯟ ꯊꯋ ꯀꯥꯏꯅ ꯑꯁ ꯄ꯭ꯔꯚꯥꯞ ꯑꯗꯤꯩ ꯈꯪꯗꯂꯥꯛꯑꯅꯀꯣ ꯑꯁ
ꯑꯩꯗꯤ ꯑꯗꯨꯝ ꯇꯧꯕꯅꯤꯅ ꯑꯗꯨꯝ ꯈꯪꯕ ꯇꯥꯕꯅꯤꯅꯦ
ꯀꯅꯥ ꯀꯅꯥꯒꯣꯝꯇ ꯉꯥꯡꯅꯦ ꯅꯪꯁꯦ ꯑꯁ ꯐꯖꯅꯗꯤ ꯁꯥꯕꯤꯗꯤ ꯂꯥꯛꯅꯕꯁꯦ ꯍꯥꯏꯗꯤ ꯍ ꯍꯥꯏꯔꯝꯅꯤ ꯅꯪꯁꯦ ꯅꯪꯒ ꯋꯥ
ꯑꯁ ꯀꯔꯤ ꯂꯩ ꯁꯥꯔ ꯅꯣꯗ ꯑꯩꯗꯤ ꯆꯦ ꯈꯛꯇꯗꯅꯤ ꯇꯧꯔꯤꯁꯦ
ꯏꯆꯦ ꯍꯥꯏꯕ ꯏꯆꯦ ꯀꯔꯤꯂꯨ ꯌꯥꯝ ꯌꯥꯝ ꯂꯩꯀꯣ
ꯎꯝ ꯍꯣꯏ ꯏꯆꯦ ꯕꯨꯗꯤ ꯃꯌꯥꯝ ꯂꯩ
ꯗꯨꯅꯦꯕ
ꯐꯒꯤ ꯇꯧꯕꯅꯤꯍꯦ ꯂꯩꯇꯦꯍꯦ ꯂꯩꯇꯕꯒꯤꯅꯦ ꯅꯪꯉꯣꯟꯗ ꯇꯧꯔꯛꯑꯣ ꯍꯥꯏꯔꯤꯁꯦ
ꯏꯁꯁ ꯂꯩꯇꯕꯒꯤꯅꯦ ꯑꯩꯉꯣꯟꯗ ꯏꯁ ꯇꯧꯔꯛꯏ ꯁꯤꯗꯤ ꯑꯩꯁꯨ
ꯑꯗꯨꯒꯤꯅꯤ ꯃꯤ ꯑꯇꯣꯞꯄꯗ ꯇꯧꯅꯤꯡꯉꯥꯏ ꯂꯩꯇꯕꯀꯣ ꯑꯗꯨꯒꯤ
ꯅꯣꯡꯁꯦ ꯆꯨꯋꯣ ꯏꯪꯉ ꯉꯁꯤꯗꯤ ꯅꯣꯡ ꯆꯨꯗꯕꯒꯤ ꯈꯔ ꯅꯨꯡꯉꯥꯏꯑꯦ
ꯎꯝ
ꯐꯤꯔꯣꯜꯒꯁꯦ ꯑꯁ ꯌꯥꯗ꯭ꯔꯦ ꯅꯣꯡ ꯆꯨꯃꯟꯕꯒꯤ ꯀꯪꯕ ꯐꯥꯎ ꯉꯝꯗ꯭ꯔꯦ ꯍꯧꯖꯤꯛꯀꯥꯟ ꯐꯤꯔꯣꯟꯁꯦ ꯃꯅꯝ ꯆꯦꯜꯂꯦ
ꯃꯅꯝ ꯀꯗꯥꯏꯗꯒꯤꯅꯣ ꯃꯅꯝ ꯑꯊꯤꯕ ꯂꯥꯛꯢ ꯈꯜꯂꯤꯁꯦ ꯅꯣꯢ ꯅꯪꯉꯣꯟꯗ ꯑꯣꯏꯔꯦ
ꯌꯥꯔꯦꯗ ꯌꯥꯔꯦꯗ
ꯇꯜꯂꯤꯀꯣ
ꯀꯔꯤ ꯇꯥꯟꯕ ꯁꯦꯡꯕ ꯅꯣꯡ ꯆꯨꯏꯔꯣꯀꯣ
ꯑꯆꯨꯅꯦ
ꯇꯨꯝꯕ ꯅꯨꯡꯉꯥꯏꯃꯤꯅꯦ
ꯇꯨꯝꯕ ꯅꯨꯡꯉꯥꯢ ꯑꯁ ꯐꯤꯔꯣꯟꯀꯁꯦ ꯂꯣꯏ ꯀꯪꯗ꯭ꯔꯦ ꯀꯔꯤꯅꯣ ꯅꯣꯡ ꯆꯨꯕꯁꯦ ꯃꯇꯝꯁꯨ ꯃꯇꯝꯅꯤ ꯑꯗꯨ ꯑꯣꯏꯔꯁꯨ
ꯎꯔꯣ ꯃꯩ ꯑꯃꯨꯛ ꯆꯠꯇꯅꯀꯣ
ꯑꯁ